ꯌꯥꯔꯦ
ꯉꯁꯤꯗꯤ ꯑꯩ ꯑꯡꯉꯥꯡꯗꯏ ꯀꯩꯅꯣꯝ ꯀꯦꯕ ꯑꯩꯉꯣꯟꯗ ꯀꯦꯕ ꯄꯨꯡ ꯇꯔꯥꯅꯤꯊꯣꯏ ꯏꯔꯤꯁꯤꯅ
ꯍꯥ ꯅ ꯇꯧꯒꯤꯕꯩ ꯑꫭꯏꯔꯝꯒꯅꯤ
ꯑꯣ ꯉꯁꯤꯗꯤ ꯑꯩ ꯑꯃꯨꯛ ꯇꯥꯔꯒꯦ ꯉꯁꯤꯗꯤ ꯑꯩ ꯇꯥꯊꯔꯛꯒꯦ
ꯎꯝ ꯅꯪ ꯇꯥꯗꯣꯏꯁꯤꯅꯦ ꯃꯊ ꯆꯥ ꯀꯥꯔꯤ ꯅꯣ ꯑꯩ ꯂꯤꯗꫭꯏꯁꯤꯕꫭ
ꯈꯪꯗꯦ ꯅꯪ ꯄꯪꯂꯤ ꯂꯤꯔꫭ ꯑꯩ ꯎꯡ ꯑꯗꯨꯝ ꯍꯥꯏꯔꯒꯦ
ꯑꯦ ꯎꯝ ꯎꯝꯗ ꯍꯥꯏꯗꯧ ꯅꯠꯇꯦ ꯅꯪꯁꯨ ꯈꯔ ꯉꯥꯡꯒꯗꯕꯅꯤ ꯅꯠꯇ꯭ꯔꯗꯤ ꯅꯪꯒꯤꯗ ꯃꯤꯅꯤꯠ ꯑ ꯃꯤꯅꯤꯠ ꯑꯃꯈꯛꯇꯪꯒ ꯂꯩꯔꯗꯤ ꯀꯩꯝ ꯀꯥꯟꯅꯗꯕꯅꯦ
ꯑꯣ
ꯅꯪꯁꯨ ꯃꯤꯅꯤꯠ ꯑꯍꯨꯝꯒꯨꯝꯕꯗꯤ ꯁꯨꯍꯜꯂꯣꯕ
ꯑꯣ ꯑꯗꯨꯗꯤ ꯁꯨꯃꯥꯏꯅ ꯇꯧꯋꯦ ꯅꯪꯅ ꯋꯥ ꯑꯇꯣꯞꯄ ꯄꯉꯥ ꯉ ꯅꯪꯅ ꯑꯇꯣꯞꯄ ꯄꯪꯉꯥꯡ ꯉꯥꯡꯉꯣ ꯑꯩꯅ ꯊꯣꯛꯄ ꯑꯃ ꯉꯥꯡꯉꯒꯦ ꯃꯔꯨꯞ ꯃꯔꯤ ꯁꯝꯅꯍꯜꯂꯔꯣꯏꯁꯦ ꯑꯗꯨꯝ
ꯑꯩꯁꯨ ꯑꯩ ꯊꯣꯛꯣꯛꯄ ꯅꯪꯁꯨ ꯅꯪ ꯊꯣꯛꯣꯛꯄ ꯄꯨꯡ ꯁꯨꯅꯕ
ꯑ ꯌꯥꯔꯝꯅꯇ꯭ꯔꫭ ꯑꯗꯨꯅ
ꯑꯗꯨꯗꯗꯤ ꯀꯅꯥꯅ ꯀꯅꯥꯅ ꯀꯌꯥꯅꯣ ꯀꯅꯥꯅ ꯀꯔꯤꯅꯣ
ꯍꯣꯏ
ꯀꯩ ꯏꯟꯖꯥꯡ ꯆꯥꯔꯒꯦ
ꯉꯁꯤ ꯑꯩꯅ ꯕꯕꯥꯅ ꯀꯣꯂꯝꯣꯃꯤ ꯊꯣꯡꯉꯦ
ꯑꯥ
ꯀꫭꯂꯝꯅꯤꯗꫭ ꯆꯥꯅꯤꯡꯗꯕꯩ ꯌꯦꯟ ꯂꯩꯔꯨꯔꯦ ꯕꯕꯥꯅ ꯉꯥꯅꯨ
ꯑꯦꯁ ꯑꯥ ꯀꯩꯒꯤꯅꯣꯕ ꯆꯥꯛ ꯊꯦꯡꯉꯤꯁꯦ ꯌꯥꯝ ꯇꯤꯟ ꯊꯦꯡꯉꯦ
ꯑꯩ ꯐꯨꯇꯤꯟ ꯇꯩꯔꯨꯏꯅꯦ ꯑꯗꯨꯏꯅꯦ
ꯑꯣ ꯂꯉꯣꯏꯗ꯭ꯔꯤꯕꯣ
ꯂꯣꯏꯗ꯭ꯔꯤ ꯀꯥꯏꯗꯒꯤ ꯆꯥꯛꯈꯨꯝꯁꯨ ꯋꯥꯠꯂꯤ
ꯀꯔꯝꯕꯩꯅꯣ
ꯍꯥꯏꯗꯤ ꯑꯈꯣꯏ ꯑꯈꫭꯏ ꯏꯁ꯭ꯇꯦꯔ ꯀꯥꯈꯠꯄꯝꯒꯤ ꯖꯒꯥꯥꯏꯗꯣ ꯏꯁ꯭ꯇꯦꯔ ꯀꯥꯈꯠꯂꯒ ꯂꯩꯕꯗꯣ ꯑꯗꯨꯃꯨ ꯑꯥ
ꯑꯗꯨꯒ ꯆꯥꯛꯈꯨꯝꯒꯤ ꯑꯃꯨꯛ ꯍꯥꯏꯗꯣꯏꯕ ꯑ ꯍꯩꯔꯦ ꯔꯅꯤ ꯐꯖꯅ
ꯑꯦ ꯑꯩ ꯇꯧꯕꯒꯤ ꯄꯩꯁꯥ ꯄꯤꯕ ꯌꯥꯗꯦꯅꯨ
ꯅꯪ ꯅꯪ ꯂꯨꯍꯣꯡꯕꯩ ꯁꯦꯝꯖꯟꯕꯗꯁꯨ ꯃꯤ ꯅꯦꯛꯛꯇꯁꯨ ꯌꯥꯔꯅꯤ ꯑ ꯑ ꯑ ꯌꯦꯟ ꯊꯉꯕ꯭ꯔꯦ ꯑꯣ ꯊꯨꯝꯕꯔ ꯈꯔ ꯄꯤꯖꯗ
ꯃꯥꯔꯦ ꯌꯥꯏꯌꯦ ꯃꯣꯏꯗꯤ ꯍꯋꯥꯏ ꯊꯣꯡꯖ ꯍꯧꯖꯤꯛ ꯂꯥꯛꯀꯅꯤ
ꯑ
ꯑ
ꯅꯩꯅ ꯀꯔꯧ ꯀꯥꯟꯗ ꯍꯧꯗꯣꯏꯅꯣ
ꯈꯪꯗꯌꯦ ꯃꯣꯏ ꯃꯤ ꯉꯥꯏꯔꯤ ꯍꯧꯖꯤꯛ ꯍꯥꯏꯗ꯭ꯔꯤꯌꯦ
ꯀ ꯅꯨꯣꯃꯤ ꯉꯥꯏꯔꯤꯕꯔꯤꯕꯣ ꯁꯤꯦꯠ ꯁꯨꯗ꯭ꯔꯤ ꯍꯥꯏꯔꯕ ꯑꯦ ꯀꯩꯅꯣ ꯍꯥꯏꯁꯤꯕꯣ
ꯑꯁ ꯑꯦꯝ ꯇꯤ ꯌꯨ ꯁꯤꯗꯤ ꯑꯌꯥꯝꯕꯅ ꯃꯅꯤꯄꯨꯔꯒꯤꯗꯤꯅꯦ ꯑꯦꯝ ꯇꯤ ꯌꯨꯁꯦ ꯑꯦꯝ ꯑꯥꯏ ꯇꯤꯒ ꯑꯦꯝ ꯇꯤ ꯌꯨꯒꯁꯦ ꯂꯥꯁ ꯑꯣꯞꯁꯟꯅꯦꯕ ꯑꯌꯥꯝꯕꯅ
ꯑꯣ
ꯑꯗꯨꯅ ꯑꯩꯈꯣꯏꯗꯤ ꯗꯥꯎꯕ ꯌꯥꯔꯦ ꯆꯪꯃꯤꯁꯨ ꯂꯧꯖꯩꯗꯤ ꯑꯩꯗꯤ ꯑꯦꯟ ꯑꯥꯏ ꯇꯤ ꯆꯪꯖꯒꯦ ꯇꯧꯕꯅꯦ ꯑꯦꯟ ꯑꯥꯏ ꯒꯤꯖꯦ ꯗꯥꯎ ꯌꯥꯗꯦ ꯑꯗꯨꯏꯅꯦ
ꯑꯗꯨ ꯌꯥꯔꯅ ꯑꯃ ꯄꯨꯔ ꯗꯁꯤꯟ ꯄꯔ ꯍꯧꯖꯤ ꯄꯠꯇꯔꯤ
ꯆꯕ ꯐꯜꯀ ꯆꯂꯥꯎꯦ
ꯑꯗꯨꯅꯦ ꯍꯥꯏꯁꯦ ꯑꯗꯣ ꯈꯪꯗꯦ ꯃꯣꯏ ꯀꯩ ꯍꯥꯏꯅꯤꯡꯅꯣ ꯈꯪꯗꯦ ꯃꯣꯏ ꯑꯗꯨꯝ ꯇꯧꯅ ꯂꯩꯔꯦ ꯇꯧꯖꯔꯅꯤ ꯑꯩꯁꯨ ꯌꯥꯎꯁꯟꯗ꯭ꯔꯦ ꯑꯩꯅ ꯊꯤꯔꯦ ꯄꯤꯁꯜꯂꯅꯤ ꯃꯣꯏꯗꯨꯐꯝꯝ ꯍꯥꯏꯔꯛꯑꯅꯤ ꯑꯗꯩꯗꯤ ꯇꯟꯗꯅ ꯇꯣꯛꯆꯔꯦ ꯑꯩ ꯑꯩꯒꯤ ꯑꯗꯨꯝ ꯊꯤꯖꯔꯦ ꯑꯩꯒꯤꯕꯨ ꯊꯤꯒꯗ꯭ꯔꯥ ꯃꯥꯒꯤꯕꯨ ꯊꯤꯒꯗ꯭ꯔꯥ ꯒ꯭ꯌꯥꯟ ꯇꯥꯖꯗꯦꯅ ꯑꯩ ꯈꯤꯇꯪ ꯊꯤꯖꯔꯦ
ꯑ
ꯑ ꯃꯣꯃꯣꯗꯕꯨ ꯍꯥꯥꯕ꯭ꯔꯣ
ꯍꯥꯥ
ꯍꯔ ꯃꯣꯃꯣꯗꯣ ꯍꯥꯎꯕ꯭ꯔꯥꯕ
ꯍꯥꯎ ꯑꯗꯨꯝ ꯍꯥꯎꯋꯦ
ꯑꯗꯨꯝ ꯌꯥꯕ꯭ꯔꯣ
ꯑꯗꯨꯝ ꯌꯥꯏ
ꯃꯥꯏꯗꯨꯣ ꯁꯨꯞꯇꯤ ꯌꯥꯎꯔꯛꯇ꯭ꯔꯥ ꯅꯠꯇ꯭ꯔꯥ ꯃꯥ ꯂꯣꯏ ꯄꯨꯈꯤꯦꯔ ꯀꯩꯅꯣ ꯑꯃꯗꯤ ꯇꯧꯔꯕ ꯃꯥꯜꯂꯦ ꯁꯨꯛꯇꯣ ꯑꯩꯗꯤ ꯁꯨ ꯌꯥꯎꯗ꯭ꯔꯗꯤ ꯍꯥꯎꯋꯦ ꯍꯥꯎꯇꯦ ꯈꯪꯗꯦꯕ
ꯑꯣ
ꯑꯕꯨ ꯀꯜ ꯂꯩ ꯂꯩꯔ ꯀꯁ ꯆꯕ ꯌꯥꯏ ꯇꯌꯦ ꯇꯌꯦ
ꯑꯣ ꯑꯩ ꯅꯍꯥꯟꯒꯤ ꯃꯈꯣꯟꯜ ꯇꯞꯄꯗ꯭ꯔꯥꯁꯤꯅꯤ
ꯇꯞꯇꯦ ꯇꯞꯇꯦ ꯑꯗꯨꯝ ꯈꯔ ꯌꯥꯝ ꯀꯥꯏꯅ ꯍꯧꯕꯕꯨꯗꯤ ꯑꯣꯏꯗꯦ ꯑꯗꯨ ꯇꯥꯏ ꯐꯖꯅ ꯑꯗꯨꯝ ꯑꯩꯈꯣꯏ ꯍꯧꯖꯤꯛ ꯍꯔꯥꯎꯕꯒꯤ ꯃꯈꯣꯟ ꯂꯥꯎꯗ꯭ꯔꯦꯕ ꯂꯦꯞꯈꯤꯗ ꯉꯥꯏꯔꯤꯕ ꯑꯗꯨꯅ ꯇꯧꯍꯧ ꯅꯠꯇ꯭ꯔꯗꯤ ꯋꯥꯠꯂꯤꯕ ꯂꯣꯏꯗꯧꯕ ꯉꯁꯤ ꯃꯉꯥꯅꯤ ꯆꯟꯗ ꯉꯥꯏꯔꯤꯕ
ꯑꯣ ꯑꯩ ꯗꯥꯔꯅꯥꯁꯨ ꯗꯥꯔꯅꯥꯁꯨ ꯇꯧꯔꯛꯀꯦ ꯍꯥꯏꯔꯝꯕꯅꯦ ꯑꯩꯅ
ꯗꯤꯔ ꯏ
ꯍꯥꯏꯗꯤ ꯃꯅꯥꯎꯒꯤꯅꯦ ꯑꯦꯟꯗ꯭ꯔꯣꯏꯗ ꯐꯣꯟ ꯑꯃ ꯂꯩꯌꯦꯕ
ꯑꯥ ꯏꯁꯁ ꯑꯩꯅ ꯍꯪꯉꯕꯅꯦ ꯅꯪ ꯑꯦꯟꯗ꯭ꯔꯣꯏꯗ ꯐꯣꯟ ꯂꯩꯒꯗ꯭ꯔꯥ ꯄꯥꯏꯕ ꯌꯥꯕ꯭ꯔꯥ ꯈꯣꯠꯄ꯭ꯔꯥ ꯀꯣꯜ ꯇꯧꯅꯗꯣꯏꯅꯦ ꯃꯥꯏ ꯂꯩꯥꯏꯇꯦ
ꯑꯩꯈꯣꯏꯅ ꯆꯪꯉꯒ ꯇꯧꯝꯕꯅꯤꯅ ꯗꯥꯁꯤꯟ ꯃꯈꯣꯏꯅꯤ ꯆꯥꯡ ꯃꯥꯏ ꯑꯦꯟꯗ꯭ꯔꯣꯏꯗ ꯐꯣꯟ ꯑꯃ ꯂꯩ ꯃꯅꯥꯎꯒꯤ ꯍꯥꯟꯅ ꯂꯩꯔꯝꯕꯗꯣ
ꯎꯝ
ꯑꯗꯨꯗꯩꯗ ꯃꯥꯒꯤ ꯐꯣꯟ ꯅꯝꯕꯔꯗꯣ ꯍꯥꯞꯆꯤꯂꯝꯃꯦꯗꯅ ꯑꯗꯨ ꯑꯣꯏꯅ ꯗꯥꯔ ꯀꯗ ꯄꯥꯏꯅꯦ
ꯔꯣꯅꯥꯥꯅ ꯑꯅꯧꯕ ꯑꯃ ꯂꯩꯕ
ꯑ ꯁꯤꯛꯁꯇꯤꯟ
ꯑꯗꯨꯒ ꯔꯣꯅꯥꯜꯀꯤꯗꯨꯅ ꯀꯩꯅꯣ ꯅꯍꯥꯟ ꯇꯨꯔꯦꯁ ꯐꯕꯨꯜ ꯇꯨꯔꯦꯖ ꯐꯕꯨꯜ ꯍꯥꯏꯗꯨꯅ ꯂꯩꯗꯅꯥꯏ
ꯑꯥꯔꯠ ꯆꯦꯕꯤ ꯃꯣꯏ ꯑꯥꯔꯠ ꯐꯣꯡꯦ ꯇꯧꯕꯅꯦꯃꯤ ꯌꯥꯝ ꯁꯨꯇꯨꯅ ꯐꯨꯠꯂꯣꯏꯕꯅꯦꯃꯤ ꯌꯥꯗ ꯑꯃ ꯌꯥꯕ ꯌꯥꯗꯕꯅꯦ ꯌꯥꯗꯕꯅꯦ ꯑꯥꯏ ꯐꯣꯟꯒꯤꯗꯤ ꯐꯣꯇꯣ ꯀꯥꯞꯄꯗꯣ ꯃꯣꯏꯗꯤꯅꯦ ꯐꯣꯇꯣꯗꯣ ꯌꯥꯝ ꯆꯥꯎ ꯆꯥꯎꯕꯅꯦꯕ ꯑꯦꯝꯕꯤ ꯌꯥꯝ ꯆꯥꯎꯕꯅꯦꯕꯣ
ꯆꯥꯎꯕ ꯆ ꯑꯗꯨꯏꯁꯨ ꯃꯥꯏꯗꯨꯗꯤ ꯊꯨꯝꯍꯟꯈ꯭ꯔꯦ ꯍꯥꯏꯕ
ꯇꯧꯕꯅꯦ ꯌꯥꯔꯣꯏꯅꯦ ꯀꯥꯏꯗꯒꯤ ꯃꯥ ꯒꯦꯝ ꯍꯥꯞꯄꯣꯗꯨ ꯆꯨꯗꯅ ꯒꯦꯝ ꯍꯥꯞꯄꯤꯗꯣꯏꯔꯤ ꯄꯕꯖꯤ ꯀꯩꯀꯥ ꯍꯥꯞꯄꯤꯗꯣꯏꯔꯤ ꯄꯕꯖꯤꯁꯨ ꯇ꯭ꯋꯦꯟꯇꯤ ꯖꯤꯕꯤ ꯁꯪ ꯃꯥꯅꯦ ꯑꯩꯅꯗ ꯉꯥꯡ ꯂ ꯂꯩꯕ ꯀꯝ ꯇꯧꯅꯤ ꯃꯅꯤꯄꯨꯔꯤ ꯁꯨꯈ꯭ꯔꯦ
ꯉꯥꯡꯗꯦ ꯉꯥꯡꯗꯦ ꯑꯩꯁꯨ ꯉꯥꯡꯉꯤ ꯑꯗꯨꯝ ꯃꯥꯟꯅꯔꯝꯗꯧ ꯃꯥꯜꯂꯦ ꯍꯥꯏꯐꯦꯠ ꯆꯦꯟꯅꯔꯒ ꯑ ꯑꯗꯨ ꯑꯗꯨ ꯑꯗꯨꯃꯥꯏꯅ ꯇꯧꯔꯒ ꯃꯥꯗꯨ ꯃꯥꯏꯗꯨꯣ ꯌꯥꯝ ꯊꯨꯝꯃꯅꯤ ꯈ꯭ꯔꯦ ꯑꯗꯨꯒ ꯑꯩꯒꯤ ꯗꯤ ꯍꯧꯖꯤꯛ ꯑꯇꯣꯞꯄ ꯑꯃꯃꯨꯛ ꯍꯧꯗꯣꯔꯦ ꯅꯪꯒꯤꯗꯣ ꯄꯔꯞ ꯇꯔꯥꯅꯤꯄꯥꯜ ꯀꯟ ꯁꯨꯃꯥꯏꯅꯁꯨꯣꯍꯜꯂꯛꯑꯣ ꯑꯃꯗ ꯌꯥꯎꯁꯟꯅꯕ ꯑꯃꯗꯨꯗꯤ ꯃꯣꯏ ꯃꯤ ꯁꯨꯕ ꯁꯨꯗꯕ ꯀꯥꯏꯅ ꯂꯩꯕ ꯃꯥꯜꯂꯤ ꯑꯗꯨꯅ ꯐꯠ ꯂꯥꯑꯣꯅꯥ ꯂꯣꯏꯁꯤꯟꯈ꯭ꯔꯗꯤ
ꯁꯨꯕ ꯁꯨꯗꯕ ꯍꯥꯏꯕꯗꯤ
ꯍꯥꯏꯕꯗꯤ ꯃꯤ ꯌꯥꯡꯈꯩ ꯁꯨꯔꯀꯥꯟꯗ ꯂꯣꯏꯁꯟꯕꯤ
ꯑꯣ
ꯄ꯭ꯔꯣꯖꯦꯛ ꯇꯣ
ꯑꯣ
ꯑꯗꯨꯃꯥꯏꯅ ꯑꯦꯠꯃꯤꯁꯟ ꯇꯧꯕꯗ ꯃꯤ ꯌꯥꯡꯈꯩ ꯁꯨꯔꯀꯥꯟꯗꯒ ꯂꯣꯏꯁꯟꯕꯤꯗꯣ ꯑꯗꯨꯃꯥꯏꯅ
ꯑꯩꯅ ꯂꯥꯛꯑ ꯑꯃ ꯌꯧꯒꯦ ꯈꯜꯂꯤꯁꯤꯗꯤ ꯌꯧ ꯐꯪꯉꯔꯣꯏꯅꯦ
ꯑꯁꯁ
ꯍ ꯒꯥꯔꯤ ꯂꯩꯒꯦ ꯈꯟꯖꯔꯝꯃꯅꯤ ꯑꯁꯒ ꯋꯥꯕꯤꯔꯨꯅꯨ
ꯑꯁ ꯑꯩꯗꯤꯅꯦ ꯃꯆꯤꯠ ꯃꯆꯤꯠ ꯆꯪꯕꯁꯦ ꯀꯣꯛꯛ ꯉꯥꯎꯋꯦ ꯍꯥꯏꯕ ꯃꯄꯨꯝꯗꯨꯗ ꯑꯗꯨꯝ ꯆꯪꯉꯛꯑꯒꯦ ꯅꯤꯡꯗꯦꯕ
ꯍꯝ
ꯑꯩꯗꯤ ꯂꯣꯏꯁꯨ ꯂꯣꯏꯔꯕꯅꯦꯕ ꯇꯧꯕꯁꯦ ꯇꯧꯅꯤꯉꯥꯏ ꯂꯩꯇ꯭ꯔꯕꯅꯦꯕ
ꯑꯣ ꯑꯩ ꯁꯨꯃꯥꯏꯅ ꯇꯧꯋꯥꯒꯦꯔ ꯑꯗꯨꯗꯤ ꯅꯣꯟꯗ ꯑꯃꯨꯛ ꯇꯧꯔꯅꯤ ꯆꯦꯂꯞꯇꯤꯗ ꯑꯃꯨꯛ ꯇꯧꯔꯅꯤ ꯄꯣꯊꯥ ꯄꯣꯊꯥꯅꯤ ꯍꯥꯏꯗꯤ ꯐꯤꯞꯇꯤꯟ ꯃꯤꯅꯤꯠ ꯒꯞ ꯂꯩꯕꯅꯤꯅꯀꯣ ꯇꯔꯥꯃꯉꯥ ꯂꯩꯕꯅꯤꯅ
ꯑꯦ ꯑꯗꯣ ꯉꯥꯏꯕꯗꯨꯗ ꯑꯗꯨꯃꯥꯏꯅ ꯃꯊꯪ ꯃꯊꯪ ꯇꯧ ꯍꯥꯏꯕ
ꯑꯩ ꯉꯣꯟꯗ ꯑꯃꯨꯛ ꯇꯧꯔꯅꯤ ꯗꯤꯞ ꯃꯥꯥꯏꯅ ꯑꯗꯨꯅꯦ ꯑꯗꯨꯃꯥꯏꯅ ꯅꯥꯠꯇꯕꯤꯗꯅꯤꯀꯣ ꯌꯥꯎꯑꯦ ꯀꯩꯅꯣ
ꯅꯨꯡꯗꯥꯡꯗ ꯇꯧꯕꯗꯣ ꯃꯣꯏ ꯂꯨꯍꯣꯡ ꯆꯈ꯭ꯔꯀꯥꯟꯗ
ꯅꯨꯡꯗꯥꯡ ꯇꯧꯕ ꯅꯨꯡꯗꯥꯡ ꯌꯥꯎꯗꯣ ꯌꯥꯎꯗꯣ ꯌꯥꯎꯗꯦ ꯑ ꯃꯥꯜꯂꯦ ꯌꯥꯎꯋ ꯌꯥꯎꯋ ꯌꯥꯎꯕ ꯃꯥꯜꯂꯦ ꯈꯥꯎꯈ꯭ꯔꯦ ꯑꯗꯨ ꯀꯩ ꯍꯥꯏꯕ ꯑꯩꯗꯤ ꯁꯨꯃꯥꯏꯅ ꯇꯧꯔꯒꯦ ꯁꯨꯃꯥꯏꯅ ꯇꯧꯔꯒꯦ ꯅꯉꯣꯟꯗꯥ ꯑꯃꯨꯛ ꯇꯧꯔꯅꯤ ꯆꯤꯒꯇꯤꯗ ꯑꯃꯨꯛ ꯇꯧꯔꯅꯤ ꯗꯥꯔꯅꯥꯠꯇ ꯃꯨꯛ ꯇꯧꯔꯅꯤ ꯗꯥꯁꯤꯟꯕꯗ ꯃꯨꯛ ꯇꯧꯔꯅꯤ ꯑꯗꯩ ꯑꯃꯨꯛ ꯍꯜꯂꯛꯄꯗ ꯅꯪꯒꯤ ꯃꯇꯝ ꯇꯥꯔꯅꯤ ꯆꯞ ꯥꯆꯥꯅ ꯑꯗꯩꯩ ꯑꯃꯨꯛ ꯃꯔꯤ ꯃꯔꯤ
ꯑꯥ ꯑꯗꯨꯅꯦ ꯅꯍꯥꯟ ꯇꯧꯔꯤꯗꯣ ꯃꯣꯏ ꯂꯨꯍꯣꯡ ꯆꯠꯈꯤꯕ ꯅꯨꯃꯤꯠ ꯅꯨꯡꯗꯥꯡ ꯑꯗꯨꯗ ꯍꯦꯛꯇ ꯃꯔꯤ ꯃꯔꯤ ꯃꯔꯤ ꯅꯣꯏ ꯆꯦꯗ ꯑꯃꯨꯛ ꯇꯧꯁꯜꯂꯤ ꯑꯩꯈꯣꯏ ꯅꯥꯎꯗ ꯃꯨꯛ ꯇꯧꯁꯜꯂꯤ ꯑꯩꯈꯣꯏ ꯅꯥꯎꯒ ꯅꯣꯏ ꯆꯦꯒ ꯁꯥꯟꯅꯩ ꯀ ꯑꯩꯒ ꯆꯗ ꯆꯦꯗ ꯅꯥꯒꯝ ꯁꯥꯟꯅꯔꯅꯤ ꯑꯗꯒꯤ ꯑꯩꯒ ꯆ ꯆꯦ ꯗꯥꯏꯅ ꯂꯣꯏꯔꯒ ꯆꯦ ꯗꯤꯞꯇꯤꯒ ꯑꯃꯨꯛ ꯁꯥꯟꯅꯔꯅꯤ ꯑꯗꯩꯗꯤ ꯆꯦꯗꯩꯅꯥꯒ ꯑꯩꯈꯣꯏ ꯅꯥꯎꯒ ꯑꯃꯨꯛ ꯁꯥꯟꯅꯒ꯭ꯔꯅꯤ ꯑꯗꯩꯗꯤ ꯃꯣꯏ ꯃꯁꯦꯟ ꯂꯣꯏꯅꯔꯀꯥꯟꯗ ꯑꯃꯨꯛ ꯆꯦꯠꯗꯤꯞꯇꯤꯒ ꯆꯦ ꯗꯥꯏꯅꯥꯒ ꯑꯃꯨꯛ ꯁꯥꯟꯅꯔꯅꯤ ꯑꯩꯒ ꯑꯩꯈꯣꯏ ꯅꯥꯎꯒꯨꯝ ꯁꯥꯟꯅꯔꯅꯤ ꯑꯗꯨꯃꯥꯏꯅ ꯇꯧꯔꯒ ꯅꯍꯥꯟꯅ ꯚꯥꯔꯤ ꯑꯃ ꯂꯣꯏꯁ ꯂꯣꯢꯅꯤ ꯑꯗꯨꯒ ꯆꯦꯗꯏꯅꯥꯅ ꯑ ꯃꯤꯒ ꯍꯧꯗ꯭ꯔ ꯂꯣꯏꯔꯦ ꯑꯩꯈꯣꯏ ꯃꯁꯦꯟ ꯄꯪꯇꯧ ꯇꯧꯅꯔ ꯂꯣꯏꯔꯦ ꯑꯗꯨ ꯅꯍ ꯅꯣꯛꯄꯗꯨ ꯁꯤꯒꯦ ꯇꯧꯋꯦ ꯀꯥꯎꯖꯦꯟ ꯆꯦꯟꯕꯅꯦ ꯍꯥꯏꯕ
ꯑꯗꯨ ꯅꯨꯃꯤꯠꯇꯨꯗꯤ ꯑ ꯑꯗꯨ ꯅꯨꯃꯤꯠꯇꯨꯗ ꯈꯪꯉꯦ ꯋꯥ ꯉꯥꯡꯕꯖꯦ ꯏꯅꯔꯖꯤ ꯌꯥꯝ ꯆꯠꯂꯦꯖꯦ ꯅꯣꯏꯆꯦ ꯅꯣꯏꯆꯦꯒ ꯑꯩꯒ ꯍꯦꯛꯇ ꯄꯗ꯭ꯔꯥꯛ ꯇꯥꯕꯅꯤ ꯀꯩꯅꯣ ꯗꯥ ꯁꯤꯟꯕꯁꯨ ꯄꯨꯝꯒꯩ ꯇꯨꯝꯒ꯭ꯔꯤꯕ
ꯑꯗꯨꯒꯤ ꯍꯥꯏꯨꯔꯗꯤ ꯗ ꯆꯦ ꯗꯥꯏꯅ ꯅꯣꯏꯕꯥꯟꯅꯤ ꯌꯥꯝ ꯀꯥꯟꯅꯔꯦ ꯅꯣꯢ ꯉꯍꯥꯟ ꯋꯥꯏ ꯋꯥꯆꯦꯞꯇ ꯌꯥꯝ ꯉꯥꯡ ꯅꯔꯝꯕꯗꯨꯣ
ꯑꯧ ꯑꯧ ꯑꯗꯨ ꯑꯍꯥꯟꯕ ꯁꯤ ꯉꯥꯡꯅꯕꯗꯅꯦ ꯍꯥꯏꯗꯤ ꯑꯍꯥꯟꯕ ꯇꯧꯔꯛꯄꯗꯣ ꯑꯗꯨꯗ ꯑꯩꯅ ꯅꯣꯏ ꯅꯣꯏꯆꯦ ꯗꯥꯏꯅꯥ ꯇꯧꯕꯗ ꯑꯩꯅ ꯅꯪ ꯋꯥꯔꯤ ꯌꯥꯝ ꯊꯣꯛꯑꯦ ꯅꯪꯒ ꯇꯧꯔꯗꯤ ꯄꯩꯁꯥ ꯌꯥꯝ ꯇꯥꯗꯧ ꯃꯥꯜꯂꯦ ꯍꯥꯏꯔꯒ ꯃꯥ ꯋꯥꯔꯤ ꯊꯣꯛꯂꯛꯇ꯭ꯔꯦꯔꯤꯕ ꯑꯗꯨ ꯁꯨꯃꯥꯏꯅ ꯁꯥꯟꯅꯔꯝꯗꯥꯏꯗꯗꯤ ꯑꯗꯩ ꯋꯥꯔꯤ ꯂꯩꯇꯦ ꯑꯗꯨꯗꯨꯅ ꯄꯩꯁꯥ ꯑꯗꯨꯗꯨꯅ ꯒ꯭ꯌꯥꯟ ꯇꯥꯗ꯭ꯔꯦ ꯀꯩ ꯉꯥꯡꯗꯣꯏꯅꯣ ꯀꯩ ꯉꯥꯡꯗꯣꯏꯅꯣ ꯑꯗꯨꯝ ꯇꯧ ꯂꯩꯅꯩ ꯑꯗꯨꯗꯒ ꯄꯩꯁꯥ ꯌꯥꯝ ꯇꯥꯍꯧꯗ꯭ꯔꯦ ꯑꯗꯩ ꯃꯥꯏ ꯐꯣꯟꯗꯨꯅꯖꯨ ꯌꯥꯗꯕꯒꯤ ꯃꯇꯣꯝꯇ ꯕꯦꯛ ꯆꯠꯂꯒꯒ ꯀꯛꯊꯠꯈꯤꯕ ꯍꯦꯛꯇ ꯃꯥꯏ ꯐꯣꯟꯗꯣ
ꯑꯦ ꯐꯖꯩꯅ
ꯑꯣ ꯑꯗꯨꯗꯨꯒꯤꯅꯦꯕ ꯃꯥꯏ ꯉꯔꯥꯡꯅ ꯃꯥꯏꯗꯤ ꯍꯟꯗꯛ ꯑꯩꯈꯣꯏ ꯄꯩꯁꯥ ꯐꯪꯅꯩꯗꯣ ꯍꯥꯏꯗꯤ ꯉꯔꯥꯡ ꯅꯍꯥꯟ ꯆꯪꯉꯛꯏꯗꯅ
ꯑ
ꯑꯗꯨꯗꯣ ꯃꯥꯏꯗꯨꯖꯨ ꯃꯥꯅ ꯀꯣꯜ ꯇꯧꯊꯣꯛꯈꯤꯕꯒꯤꯖꯨ ꯆꯪꯉꯛꯄꯗꯣ ꯌꯥꯝꯒꯤꯗ꯭ꯔꯕꯅꯦꯕ ꯃꯥꯏꯗꯤ ꯀꯣꯜ ꯇꯧꯕ ꯑꯝꯇ ꯌꯥꯗꯗꯅ
ꯑꯗꯨꯅꯦ ꯍꯥꯏꯔꯤꯁꯦ ꯆꯦ ꯗꯤꯞꯇꯤꯒ ꯆꯦ ꯗꯥꯏꯅꯥꯒ ꯃꯕꯥꯏꯅꯤ ꯌꯦꯡꯅꯕꯗ ꯑꯩꯅ ꯏꯌꯥꯝ ꯌꯥꯝꯃꯦ ꯍꯥꯏꯕ
ꯑꯗꯨꯅꯦ ꯍꯥꯏꯔꯤꯖꯦ ꯑꯩꯅ ꯍꯥꯏꯅꯦ ꯀꯔꯤꯅꯣ ꯗꯦꯅꯤꯟꯅ ꯇꯧꯅꯤꯡꯗꯦ ꯇꯧꯅꯤꯡꯗꯦ ꯍꯥꯏꯔꯝꯃꯒ ꯃꯥꯅ ꯏꯌꯥꯝ ꯌꯥꯝ ꯐꯪꯒꯠꯂꯛꯏꯖꯤꯅ
ꯑꯩ ꯑꯍꯥꯟꯕꯗ ꯄꯥꯈꯠꯂꯝꯃꯦꯕ ꯍꯥꯏꯗꯤ ꯏꯃꯥꯟꯕꯖꯨ ꯍꯥꯏꯔꯛꯄꯀꯣ ꯑꯗꯨꯃꯥꯏꯅ ꯇꯧꯔꯒ ꯃꯣꯏ ꯍꯧꯖꯤꯛ ꯀꯥꯟꯒꯤ ꯑꯦꯑꯏ ꯌꯥꯝ ꯇꯧꯅꯩꯗꯅ
ꯑ
ꯑꯗꯨꯏ ꯇꯧꯔꯒ ꯑꯩꯈꯣꯏꯒꯤ ꯈꯣꯟꯖꯦ ꯂꯧꯊꯣꯛꯈ꯭ꯔꯒ ꯃꯣꯏꯅ ꯁꯥꯔꯒ ꯀꯩꯅꯣ ꯇꯧꯔꯛꯑꯗꯤ ꯁꯤꯅꯦꯕ ꯑꯗꯩ ꯑꯩꯖꯨ ꯑꯗꯨ ꯈꯜꯂꯝꯃꯦꯕ ꯍꯥꯏꯗꯤ ꯑꯗꯨꯁꯨ ꯁꯨꯝ ꯈꯜꯂꯝꯃꯦꯕ
ꯑꯥ
ꯑꯗꯨꯏ ꯄꯩꯁꯥꯁꯨ ꯄꯤꯕꯤꯗꯅ ꯃꯣꯏ ꯊꯥꯠ ꯊꯥꯒꯠꯂꯦꯕꯗ ꯑꯃꯨꯛ ꯊꯦꯡꯅꯈ꯭ꯔꯦꯕ ꯑꯩꯈꯣꯏ ꯀꯦ ꯅꯪꯒꯤ ꯚꯣꯏꯁꯇꯣ ꯑꯩꯈꯣꯏ ꯂꯧꯖꯒꯦ ꯄꯩꯁꯥ ꯄꯤꯒꯦ ꯈꯣꯠꯀꯦꯅ ꯑꯃ ꯍꯥꯏꯕ ꯌꯥꯎꯈ꯭ꯔꯦꯕ ꯑꯗꯨꯒꯤ ꯑꯃꯨꯛ ꯆꯤꯡꯅꯕ ꯍꯥꯏꯇꯥꯔꯦ ꯑꯗꯨ ꯇꯥꯜꯂꯛꯄꯗꯨ ꯀꯣꯏ ꯆꯠꯅꯤ ꯇꯧꯕꯁꯦ ꯄꯩꯁꯥ ꯂꯩꯔꯛꯇꯕꯁꯦ ꯇꯧꯔꯒ ꯈꯜꯂꯛꯄ ꯍꯥꯏꯇꯥꯔꯦ
ꯃꯣꯏꯅ ꯚꯣꯏꯁ ꯂꯧꯕ ꯍꯥꯏꯁꯦ ꯀꯩꯅꯣꯗꯪꯅꯦꯕ ꯃꯣꯏ ꯍꯧꯖꯤꯛꯀꯤ ꯃꯩꯇꯩ ꯃꯌꯦꯛꯀꯤ ꯑꯦꯛꯁꯦꯟ ꯀꯩꯀꯥꯗꯣ ꯀꯃꯥꯏꯅ ꯉꯥꯡꯅꯩꯗꯣ ꯑꯗꯨꯗꯪ ꯌꯦꯡꯕꯩ ꯋꯥꯅꯦꯕ
ꯑꯦ ꯁꯦꯟꯇ ꯂꯩꯇꯦꯗ ꯑꯩꯈꯣꯏꯗꯤ ꯑꯔꯨꯝꯕ ꯋꯥꯡꯅꯤ
ꯑ ꯑꯗꯨꯗꯣ ꯑꯗꯨꯒꯨꯝꯕ ꯃꯌꯥꯝꯗꯣ ꯌꯦꯡꯕ ꯐꯣꯟꯅꯦꯇꯤꯛꯁꯇ
ꯑ ꯨꯍꯥ ꯑꯗꯨ ꯍꯥꯏꯔꯒ ꯅꯍꯥꯟ ꯑꯃꯨꯛ ꯃꯌꯥꯝ ꯑꯃ ꯂꯥꯛꯑꯝꯃꯦ ꯑꯗꯨꯗꯨꯅ ꯍꯥꯟꯅꯤꯝ ꯎꯝ ꯃꯅꯤꯄꯨꯔꯤꯁꯦ ꯌꯥꯝ ꯂꯨꯏꯑꯦꯅ ꯍꯥꯏꯔꯝꯁꯦ
ꯑꯥ ꯑꯗꯨꯅꯦ ꯃꯣꯏꯗꯤ ꯑꯦꯟ ꯖꯤꯗꯣ ꯍꯥꯏꯕ ꯍꯩꯇꯦꯗꯅ ꯉꯥ ꯉꯥ ꯍꯥꯏꯕꯗꯣ ꯉꯥꯔꯤ ꯍꯥꯏꯕꯗꯣ ꯍꯩꯇꯕꯅꯦ
ꯎꯝ ꯃꯥꯅꯥꯖꯨ ꯍꯥꯏꯗꯤ ꯍꯥꯏꯕꯥ ꯑꯥ ꯍꯥꯏꯗꯤ ꯑꯔꯨꯝ ꯑꯋꯥꯡꯗꯣ ꯁꯥꯟꯅ ꯉꯝꯗꯦ ꯍꯥꯏꯗꯦꯕ ꯃꯣꯏ
ꯑꯥ ꯑꯗꯨꯏ ꯑꯔꯣꯟꯕ ꯋꯥꯖꯨ ꯂꯩꯔꯦꯅ ꯍꯥꯏꯗꯤ ꯑꯗꯨꯗꯣ ꯈꯤꯇꯪ ꯈꯦꯠꯅꯈꯤꯕꯗꯁꯨ ꯋꯥꯍꯩꯁꯦ ꯄꯨꯔꯥ ꯑꯣꯜꯂꯤꯗꯅ
ꯃꯥꯅꯦ
ꯑꯗꯨꯗꯨꯅ ꯍꯔꯣꯠ ꯑꯗꯨꯒꯨꯝꯕ ꯑꯔꯨꯝꯕ ꯋꯥ ꯑꯗꯨꯗꯥ ꯃꯌꯥꯝ ꯂꯩꯕꯗꯣ ꯑꯗꯨꯝꯕ ꯌꯦꯡꯗꯣꯏ ꯏꯟꯊꯣꯛ ꯏꯟꯁꯤꯟ ꯇꯧꯔꯒ ꯃꯣꯏꯒꯤ ꯒꯨꯒꯜꯗꯒ ꯍꯥꯄꯛꯄꯗꯣ ꯍꯥꯏꯗꯤ ꯃꯩꯇꯩ ꯃꯌꯦꯛꯀꯤ ꯏꯁꯀ꯭ꯔꯤꯞꯀ ꯍꯥꯞꯄꯛꯄꯗꯣ꯫
ꯑꯥꯎ
ꯑꯗꯨꯒꯨꯝꯕꯩ ꯌꯦꯡꯗꯣꯏꯅꯦꯕ
ꯑꯗꯨ ꯑꯩꯗꯨ ꯄꯦꯁꯥ ꯊꯥꯥꯎꯅꯤ ꯌꯥꯔ
ꯀꯩ ꯇꯧꯔꯣ ꯏꯕ ꯑꯇꯩ ꯑꯍꯦꯟꯕ
ꯊꯥꯗ ꯌꯦꯡꯅꯤꯡꯕ ꯏꯟ ꯇꯧꯋꯦꯕ꯫
ꯇꯩꯄꯣꯠꯅꯣ
ꯑꯩꯅ ꯀꯣ ꯅꯪꯉꯣꯟ ꯀꯩꯕ ꯒꯨꯒꯜꯒꯤ ꯐꯣꯝ ꯑꯃ ꯊꯥꯔꯛꯄꯗꯣ
ꯊꯥꯔꯛꯄ꯭ꯔꯣ
ꯍꯣꯏ ꯑꯩ ꯅꯉꯣꯟꯗ ꯊꯥꯈꯤꯗꯣꯏꯗꯨ ꯅꯪꯅ ꯆꯪꯉꯥꯕ꯭ꯔꯥ ꯍꯪꯕꯒꯤ ꯃꯊꯛꯇ ꯌꯦꯡꯎ ꯊꯥꯈꯤꯕꯅꯦ꯫ ꯑꯗꯨꯗ ꯑꯗꯨꯗꯣ ꯃꯣꯏ ꯑꯟꯗꯔ ꯒ꯭ꯔꯦꯖꯨꯋꯦꯠ ꯄꯣꯁ ꯒ꯭ꯔꯦꯖꯨꯋꯦꯠ ꯀ ꯂꯣꯏ ꯇꯧ ꯌꯥꯏꯕꯀꯣ ꯄꯥꯠ ꯇꯥꯏꯝ ꯇꯧꯒꯦꯖꯨ ꯌꯥꯏ ꯅꯠꯇ꯭ꯔꯒ ꯑꯗꯨꯝ ꯇꯧꯒꯦꯖꯨ ꯌꯥꯏꯑꯑꯦꯕꯀꯣ
ꯑꯥ ꯌꯦꯡꯒꯦ ꯑꯩ ꯍꯣꯔꯦꯟ ꯑ ꯑꯩ ꯍꯣꯔꯦꯟ ꯌꯦꯡꯒꯦ
ꯑ ꯌꯦꯑꯣ ꯑꯗꯨꯗ ꯑꯩ ꯑꯩ ꯅꯣꯏꯗꯍꯥꯟꯅ ꯇꯧꯍꯟꯒꯦ ꯇꯧꯅꯤ ꯅꯣꯏ ꯇꯧꯔꯒ ꯅꯣꯏ ꯌꯥꯔꯗꯤ ꯑꯩ ꯆꯪꯉꯛꯀꯦ ꯇꯧꯅꯤ꯫
ꯑꯁ ꯑꯁ ꯑꯁ ꯑꯁ ꯑꯁ ꯑꯁ ꯅꯪꯅꯥ ꯇꯧꯕꯔꯒ ꯑꯩꯈꯣꯏ ꯆꯪꯕꯗꯤ ꯌꯥꯗꯕ ꯑꯈꯣꯏ ꯊꯥꯡꯗꯣꯏꯅꯤꯅꯦ ꯅꯪ ꯀꯤꯁꯦ
ꯃꯥꯅꯤ
ꯑꯦꯞ ꯒꯣꯠꯀꯤ ꯇꯥꯏꯞ
ꯅꯣꯏ ꯌꯥꯔꯗꯤ ꯑꯩꯒ ꯆꯪꯉꯛꯀꯦ ꯌꯥꯗꯗꯤ ꯆꯪꯉꯔꯣꯏꯔꯣꯕ
ꯉꯔꯥꯡ ꯆꯦ ꯗꯥꯏꯅꯗꯤ ꯀꯩ ꯍꯥꯏꯔꯛꯑꯦ ꯅꯪ ꯊꯦꯡꯅ ꯌꯧꯗ꯭ꯔꯣ ꯃꯥ ꯅꯨꯡꯉꯥꯏꯔꯃꯕ
ꯑꯩ ꯉꯥꯏꯕꯨꯗꯤ ꯉꯥꯏꯔꯝꯗꯦ ꯃꯅꯨꯡꯗ ꯃꯃꯥꯟꯅꯕꯤ ꯂꯩꯔꯝꯃꯤ ꯅꯠꯇꯦ ꯍꯥꯏꯕ ꯃꯣꯏ ꯍꯥꯏ ꯍꯥꯏꯖꯨ ꯍꯥꯏꯔꯛꯇꯦꯕ ꯍꯥꯟꯅ ꯑꯗꯨꯒ
ꯑꯣ ꯑꯩꯉꯣꯟꯗꯁꯨ ꯅꯣꯏꯆꯦ ꯗꯤꯞꯇꯤꯅ ꯑꯩꯅ ꯍꯪꯕꯅꯦ ꯑꯗꯨꯗ ꯄꯨꯡ ꯑꯃꯗꯩ ꯃꯔꯤꯐꯥꯎ ꯍꯥꯏꯌꯦꯕ
ꯑꯗꯨꯅꯦ ꯆꯦꯄꯤꯌꯥ ꯑꯩꯈꯣꯏꯒꯤ